ꯍꯜꯂꯣ
ꯍ ꯌꯥꯇꯥꯏ
ꯇꯥꯕ꯭ꯔꯣ ꯑꯣ ꯇꯥꯏ ꯇꯥꯏ
ꯇꯥꯔꯦ ꯇꯥꯔꯦ
ꯀꯥꯏ ꯆꯠꯇꯣꯏꯅꯣ
ꯉꯁꯥꯏꯒꯤꯗꯣ ꯃꯣꯏ ꯑꯦꯛꯆꯦꯟꯖꯀꯤꯗꯨꯗ ꯆꯠꯂꯨꯕꯅꯦ
ꯑꯦꯛꯆꯦꯟꯖꯀꯤꯗꯨꯗ ꯆꯠꯂꯨꯕꯅꯦ ꯑꯣ ꯀꯩꯗꯧꯔꯦ ꯍꯥꯏꯅꯣ ꯑꯃꯨꯛ ꯑꯦꯛꯆꯦꯟꯖꯇꯣ
ꯁꯨꯛꯈꯪꯗꯗ ꯑꯩꯅ ꯊꯥꯖꯤꯜꯂꯤꯕ ꯄꯣꯁꯇꯨꯗ ꯏꯕꯤꯔꯛꯀꯗ꯭ꯔꯥ ꯍꯥꯏꯔꯒ ꯁꯦꯔꯥꯟ ꯇꯨꯔꯥꯟ ꯏꯁꯜꯂꯒ ꯄꯣꯁ ꯑꯇꯣꯞꯄꯒꯤꯗ ꯑꯣꯏꯅ ꯏꯔꯒ
ꯇꯄꯒꯗ ꯏꯔ
ꯈꯗꯣꯔꯤꯅꯤꯅꯦ
ꯑꯁ ꯕꯥꯔꯥ ꯀꯥꯗ꯭ꯔꯣ ꯑꯗꯨꯗꯤ ꯃꯣꯏ ꯀꯩ ꯍꯥꯏꯒꯦꯗꯣ
ꯈꯪꯗꯦ ꯍꯌꯦꯡ
ꯈꯪꯗꯦ ꯍꯌꯦꯡ ꯈꯪꯉꯅꯤ ꯍꯌꯦꯡ ꯂꯥꯛꯑꯅꯤ ꯑꯗꯨꯗꯤ ꯍꯌꯦꯡ ꯄꯨꯂꯞ ꯆꯠꯃꯤꯟꯅꯔꯒ ꯌꯦꯡꯉꯁꯤꯅꯦ
ꯍꯣꯏ ꯍꯣꯏ ꯌꯦꯡꯉ
ꯍꯣꯏ ꯍꯣꯏ ꯌꯦꯡꯉꯨꯁꯤꯅꯦ ꯑꯗꯨꯗꯣ ꯅꯪ ꯀꯩꯗꯧꯔꯝꯃꯤꯅꯣ ꯑꯩꯁꯨ ꯃꯄꯥꯟꯗ ꯍꯧꯖꯤꯛ ꯂꯥꯡꯉꯝꯃꯤꯅ
ꯋꯦꯗꯔ ꯑꯣꯏꯗ
ꯋꯦꯗꯔꯁꯤꯗ ꯅꯨꯡꯉꯥꯏ ꯁꯤꯒꯤ ꯋꯦꯗꯔꯁꯤꯅ ꯑꯗꯣ ꯍꯌꯦꯡ ꯃꯣꯏ ꯃꯣꯏꯅ ꯁꯣꯏꯕꯅꯤꯅ ꯃꯣꯏꯅ ꯔꯦꯁꯄꯣꯟꯁꯤꯕꯤꯂꯤꯇꯤ ꯂꯧꯐꯝ ꯊꯣꯛꯏꯗ ꯃꯣꯏꯅ ꯑꯗꯨꯅꯦ ꯍꯥꯏꯁꯦ ꯃꯣꯏꯅ ꯔꯦꯁꯄꯣꯟꯁꯤꯕꯤꯂꯤꯇꯤ ꯂꯧꯕꯒꯤ ꯃꯑꯣꯡꯗ ꯌꯦꯡꯉꯅꯤ ꯎꯝ ꯌꯥꯗꯦ ꯌꯥꯗꯦ ꯌꯥꯗꯕꯩ ꯊꯕꯛ ꯇꯧ ꯇꯥꯥꯃꯤ ꯀꯩꯅꯣ ꯄꯩꯁꯥ ꯍꯟꯗꯣꯛꯍꯟ ꯇꯥꯕꯅꯤ
ꯆꯥꯗꯣ
ꯇꯣꯛꯍꯟꯕ꯭ꯔꯥ ꯃꯥ ꯊꯕꯛ ꯇꯠꯍꯟꯕ꯭ꯔꯥ ꯑꯃ ꯇꯧ ꯇꯥꯕꯅꯤ ꯃꯃꯤꯠ ꯑꯗꯨ ꯊꯛꯏꯗꯣ ꯀꯩꯅꯣ ꯈꯪꯗꯦ
ꯍꯥꯎ
ꯑꯥꯎ ꯃꯃꯤꯠ ꯌꯥꯝ ꯊꯛꯑꯦ ꯌꯥꯔꯔꯣꯏ ꯃꯣꯏ ꯊꯕꯛ ꯇꯧꯕꯗ
ꯑꯗꯨꯅ ꯍꯥꯏꯁꯦ
ꯅꯁꯦ
ꯃꯤꯁꯨ ꯃꯤꯁꯨ ꯀꯩꯁꯨ ꯌꯥꯝ ꯂꯥꯛꯑꯝꯃꯣꯏꯕ ꯃꯥꯅ ꯇꯧꯔꯤꯗꯣ
ꯑꯗꯨꯅꯦ ꯑꯔꯣꯏꯕꯗ ꯑꯣꯏꯔꯝꯅꯤꯌꯦ ꯀꯩꯅꯣꯒꯤꯗ ꯁꯥꯏꯕꯔꯒꯤꯗ ꯇꯧꯔ ꯇꯧꯕꯅꯤꯅ ꯈꯪꯗꯦꯗ ꯗꯥꯎꯁꯦ ꯑꯗꯣ ꯃꯤ ꯀꯌꯥ ꯁꯣꯏ ꯍꯥꯏꯒꯦ ꯑꯗꯨ ꯈꯪ ꯃꯤꯁꯦ ꯃꯉꯥꯃꯨꯛꯀ ꯑꯗꯨꯃꯥꯏꯅ ꯁꯣꯏꯔꯝꯗꯧ ꯃꯥꯜꯂꯦ ꯂꯤꯁꯇꯨꯗ ꯎꯝ ꯐꯖꯗꯧꯔꯤꯅꯦ ꯍꯌꯦꯡ ꯃꯥꯜꯂꯤ ꯑꯗꯨꯗꯤ ꯋꯥꯊꯤꯁꯦ ꯑꯃꯇꯪ ꯅꯠꯇ꯭ꯔꯦꯕ ꯄꯊꯤꯁꯦ ꯐꯖꯅꯗꯤ ꯆꯥꯗꯣꯔꯦ ꯎꯝ ꯉꯁꯤ ꯑꯌꯨꯛ ꯀꯩ ꯃꯊꯦꯜ ꯇꯥꯈꯤꯒꯦ
ꯑ
ꯉ ꯁꯒꯣꯜꯁꯤꯡꯁꯤꯅ ꯍꯋꯥꯏ ꯑꯣꯏꯅ ꯆꯥꯔꯦ ꯅꯪꯗꯤ ꯀꯩ ꯆꯥꯔꯒꯦ ꯃꯥꯟꯅꯩꯅꯦ ꯑꯗꯨꯗ ꯊꯕꯛ ꯆꯦꯟꯒꯦ ꯑꯦ ꯑꯦ ꯀꯩꯅꯣꯝꯗꯤ ꯃꯥꯟꯅꯔꯝꯃꯣꯏꯗ ꯑꯦ ꯑꯂꯨꯀꯥ ꯃꯦꯟꯠ ꯑꯃ ꯃꯦꯠꯂꯦ ꯑꯩꯈꯣꯏꯒꯤꯗꯤ ꯑꯩꯈꯣꯏꯒꯤꯅ ꯎ ꯃꯣꯔꯣꯛꯀ ꯍꯋꯥꯏꯖꯥꯔꯒ ꯑꯣ ꯑꯗꯨ ꯈꯦꯠꯅꯔꯤꯅꯦ
ꯀꯅꯔꯦ
ꯁꯒ‌ꯣꯜꯁ‌ꯦꯟꯖ‌ꯦ ꯄꯤꯠ ꯂꯩꯇ‌ꯦꯗ ꯀꯅꯥꯅꯣ ꯍꯧꯗꯣꯛꯑꯃꯤꯕ ꯁꯒꯣꯜꯁ‌ꯦꯟ ꯒ꯭ꯌꯥꯟ ꯃꯤꯟ ꯇꯥꯗ‌ꯦ ꯉꯥ ꯍꯦꯟꯕꯒꯩꯖꯂꯦ ꯊꯥꯎ ꯆꯥꯕꯅ ꯌꯥꯝꯦ ꯐꯕꯩꯊꯒ ꯅꯠꯇꯦ ꯑꯁꯦꯡꯕꯗꯤ ꯁꯤꯒꯤꯁꯦ ꯀꯩꯅꯣ ꯑꯣꯏꯗꯣꯏꯅꯦꯕ ꯂꯥꯏꯅꯤꯡ ꯒꯤꯇꯪ ꯅꯠꯇꯕꯤꯗ ꯑꯩꯈꯣꯏꯒꯤ ꯅꯍꯥꯟ ꯀꯩ ꯍꯞꯇꯥ ꯑꯝꯗ ꯊꯥꯎ ꯆꯥꯁꯤꯜꯂꯨꯕ ꯈꯣꯠꯆꯜꯂꯨꯕꯗꯣ ꯀꯩꯅꯣ ꯇꯧꯅꯕꯩ ꯋꯥꯅꯦ ꯊꯥꯎ ꯆꯥꯗꯕꯤꯗ ꯆꯨꯝꯅ ꯀꯩꯅꯣ ꯇꯧꯅꯕꯒꯤ ꯕꯦꯂꯦꯟꯁ ꯗꯥꯏꯠ ꯀꯥꯏꯗꯅ‌ꯣꯝ ꯁ‌ꯣꯏꯗ꯭ꯔ‌ꯣ ꯕꯦꯂꯦꯟꯁ ꯗꯥꯏꯠꯀꯤ ꯀꯩꯅꯣꯅꯦꯕ ꯁꯤꯁꯦ ꯑꯗꯨ ꯀꯥꯏ ꯑꯗꯨꯝ ꯁꯣꯏꯗ꯭ꯔꯣ ꯃꯣꯏꯁꯦ ꯑ ꯃꯣꯏ ꯃꯤ ꯈꯔꯗꯤ ꯕꯔꯇꯒ ꯇꯧꯅꯕ ꯇꯥꯏꯅ ꯑꯌꯨꯛ ꯑꯌꯨꯛ ꯄꯇ ꯇꯧꯕ ꯀꯥꯏꯅ ꯕꯔꯇꯗꯅꯗꯤ ꯐꯗꯣꯏꯕ ꯍꯥꯟꯅ ꯆꯥꯈꯤꯕꯒꯤ ꯐꯠꯇꯕ ꯂꯦꯝꯍꯧꯕ ꯃꯌꯥꯝꯁ‌ꯦ ꯁꯦꯡꯕꯒꯤ ꯑꯗꯨꯅꯤꯅꯦ ꯑꯌꯨꯛꯇ ꯕꯇ ꯇꯧꯊꯣꯛꯑꯒ ꯅꯨꯡ ꯅꯨꯡꯗꯥꯡꯗ ꯆꯥꯕꯤꯔ ꯂꯣꯏꯔꯦ
ꯑꯗꯒꯤ ꯃꯣꯏꯒꯤ ꯆꯥꯕ ꯌꯥꯅꯅꯦꯅ ꯊꯥꯎ ꯃꯨꯨꯡ ꯈꯜꯂꯛꯀꯅꯤꯗ ꯃꯣꯔꯣꯛ ꯑꯃꯨꯛ ꯀꯥꯍꯟ ꯑꯃꯃꯨꯛ ꯇꯧ ꯑꯗꯨ ꯑꯗꯨꯗꯤ ꯆꯞ ꯃꯥꯟꯅꯗ꯭ꯔꯦꯕ
ꯑꯗꯨꯅ‌ꯦ ꯍꯥꯏꯖ‌ꯦ ꯀꯔꯤ ꯂꯥꯏꯒꯤ ꯍꯥꯏꯕ ꯂꯥꯏ ꯑꯣꯏꯒꯦꯔꯥ ꯑꯃ ꯑꯣꯏꯒꯦꯔꯥ ꯁꯨꯝ ꯀꯩ ꯍꯥꯏꯅꯤ ꯀꯩꯅꯣꯝꯗꯤ ꯂꯩꯔꯝꯅꯦꯕ ꯁꯥꯏꯟꯇꯤꯐꯤꯛ ꯑꯣꯏꯕ ꯑꯗꯨ ꯄꯨꯔꯥ ꯁ꯭ꯋꯥꯏ ꯌꯧꯔꯛꯄꯗ ꯂꯣꯏ ꯐꯣꯔꯁꯥ ꯆꯠꯂꯤꯗꯅ
ꯌꯥꯔ ꯇꯔꯣ
ꯑꯩꯈꯣꯏ ꯑꯁꯤ ꯁꯤꯗꯨꯁꯨ ꯍꯥꯏꯗꯣꯔꯛꯀꯗꯧ ꯃꯥꯜꯂꯦ ꯋꯥ ꯌꯥꯝ ꯉꯥꯡꯅꯔꯦ
ꯄꯦꯝꯨꯝꯕ
ꯑꯦꯁ ꯑ‌ꯦꯁ ꯁꯤ ꯖꯤꯗꯤꯒꯤꯗꯣ ꯍꯥꯏꯗꯔꯛꯑꯗꯤ ꯐꯔꯦ ꯀꯩ ꯅꯪꯒꯤ ꯐꯤꯖꯤꯀꯦꯜꯗ ꯆꯠꯅꯕ ꯑꯁ ꯈꯣꯡꯁꯦ ꯆꯦꯟ ꯌꯥꯗ꯭ꯔꯤꯁꯤꯅ ꯈ꯭ꯋꯥꯏ ꯂꯨꯔꯤ
ꯑꯩ ꯉꯩꯁꯦ ꯈꯟꯕꯁꯨ ꯑꯍꯨꯝꯔꯛ ꯃꯔꯤꯔꯛꯃꯨꯛ ꯈꯜꯂꯦ ꯑꯍꯨꯝꯔꯛ ꯃꯔꯤꯔꯛ ꯁꯤꯃꯛ ꯅꯉꯣꯟꯗ ꯇꯦꯟꯕꯒꯤ ꯃꯇꯥꯡꯁꯤꯗ ꯀꯩꯅꯣꯝꯃ ꯁꯨꯝ ꯂꯩ꯭ꯔꯣ ꯑꯗꯨꯅꯦ ꯆꯠꯂꯨꯔꯅꯨ ꯅꯪꯒ ꯆꯥꯟꯅꯗꯦ ꯍꯥꯏꯔꯒ ꯊꯤꯡꯉꯤꯅ ꯀꯩꯅꯣꯝ ꯇꯧ ꯇꯧꯔꯤ ꯆꯍꯤ ꯑꯃꯅꯤ ꯈꯤꯇ ꯃꯃꯥꯡ ꯑꯗꯨꯅꯤ ꯆꯍꯤ ꯑꯃꯅꯤ ꯈꯤꯇꯪꯅꯤ ꯍꯥꯏꯔꯗꯤ ꯐꯩ ꯆꯍꯤ ꯑꯍꯨꯝꯁꯨ ꯇꯜꯂꯤꯍ‌ꯦ ꯁꯨꯃꯥꯏꯅ ꯄꯜꯂꯛꯏꯁꯦ ꯀꯩꯅꯣꯝ ꯅꯠꯇ꯭ꯔ ꯀꯩꯅꯣꯝꯗ ꯑꯗꯨꯝ ꯇꯧꯍꯟꯕꯤꯅꯦꯕ ꯅꯠꯇ꯭ꯔꯒ ꯌꯨꯝꯗꯒꯤ ꯑꯇꯣꯞꯄ ꯆꯠꯈꯤꯕ ꯃꯇꯝꯗ ꯀꯩꯀꯩ ꯇꯧꯅꯤꯒ ꯍꯥꯏꯕ ꯂꯩꯖꯥꯠꯂꯥ ꯈꯪꯗ‌ꯦ ꯑꯁ ꯑꯩꯈꯣꯏ ꯌꯨꯝꯒꯤ ꯌꯨꯝ ꯃꯥꯟꯗ ꯂꯩꯅꯤ ꯏꯅꯧꯄꯥꯁꯤꯅ ꯍꯥꯟ ꯌꯨꯝ ꯏꯅ ꯑꯃꯨꯛ ꯌꯨꯡꯗꯅ ꯃꯈꯣꯡꯗ‌ꯣ ꯁꯨꯒꯤꯗ ꯅꯪ ꯃꯔꯨ ꯑꯃ ꯀꯃꯥꯏꯅ ꯇꯧꯔꯤꯅꯣ ꯌꯥꯅꯪ ꯇꯥꯔꯗꯤ ꯃꯃꯤꯠ ꯌꯥꯝ ꯊꯛꯏꯅꯦ ꯁ‌ꯦꯛ ꯁ‌ꯦꯛꯑ ꯆꯠꯍꯧꯕꯅꯦ ꯅꯪꯁꯨꯤꯡꯒꯔ ꯌꯥꯜꯂꯦ ꯍꯥꯏꯅ ꯁꯦꯛ ꯁꯦꯛ ꯍꯥꯟꯅ ꯑꯃꯨꯛ ꯁꯤꯒꯤ ꯄꯥꯏꯞ ꯐꯨꯝꯕꯩ ꯇꯧꯕꯩꯗꯨꯗꯅꯦꯕ
ꯎ
ꯅ‌ꯣꯏ ꯇ‌ꯣꯇꯤ ꯇꯥꯔꯕꯣ ꯈ꯭ꯋꯥꯏ ꯃꯔꯨ ꯑꯩ ꯌꯦꯡꯗ꯭ꯔꯤ ꯁꯝꯖꯟꯗ꯭ꯔꯤꯌꯦ ꯌꯦꯡ ꯉꯁꯥꯏ ꯅꯤꯍꯥ ꯐꯣꯟ ꯇꯧꯔꯛꯑꯦ ꯑꯇꯩꯗꯤ
ꯑ
ꯀꯩꯒꯤꯅꯣ ꯍꯥꯏꯖ‌ꯦ ꯑꯁꯤꯗ ꯅꯅꯤꯍꯥ ꯂꯩꯌꯦ ꯉꯁꯥꯏ ꯃꯤꯁ ꯀꯣꯜ ꯇꯧꯔꯛꯑꯝꯃꯦ ꯍꯥꯏꯔ ꯀꯩꯅꯝ ꯍꯥꯏꯇꯥꯔꯅꯦ ꯑꯣ ꯂꯥꯛꯑꯣ ꯍꯥꯏꯕꯅꯤ ꯃꯥꯅ ꯀꯥꯏꯗ ꯑꯁ ꯃꯣꯏ ꯎꯄꯨꯗꯣ ꯊꯥꯡꯒꯦ ꯈꯣꯠꯆꯦꯅ ꯍꯥꯏꯔꯝꯕꯅꯦꯕ ꯀꯥꯏꯗꯒꯤ
ꯃꯣꯏꯒꯤ ꯃꯥꯒꯤ ꯎꯄꯨ ꯑꯃ ꯁꯥꯕꯖꯥꯠꯅꯦ
ꯀꯅꯥꯗ ꯁꯥꯏꯅ‌ꯣ ꯍꯥꯏꯖ‌ꯦ ꯪ ꯃꯣꯏꯁꯦ ꯀꯥꯏꯗꯩ ꯁꯥꯕꯅꯣꯗꯤ ꯈꯪꯗꯦ ꯑꯗꯨꯗꯣ ꯊꯥꯡꯁꯦ ꯄꯣꯠꯁꯦ ꯑꯗꯨꯒ ꯃꯥꯒꯤ ꯀꯥꯗ ꯊꯝꯕꯤꯌꯣ ꯍꯥꯏꯔꯝꯕꯅꯦ ꯑꯗꯣ ꯃꯁꯤ ꯁꯒꯣꯜꯁꯦꯟ ꯑꯣꯏꯔꯅ ꯂꯦꯡꯕ ꯐꯠꯇꯦꯕ ꯎꯝ ꯑꯃ ꯀꯥꯠꯇꯣꯅ ꯉꯁꯥꯏ ꯍꯥꯏꯔꯝꯗ ꯑꯣꯏꯗꯣꯏꯔꯥ ꯍꯣꯏ ꯍꯣꯏ ꯍꯣꯏ ꯑꯗꯨꯒꯤꯗꯣ ꯃꯣꯏꯒꯤ ꯃꯣꯏꯒꯤ ꯀ ꯃꯣꯏꯒꯤ ꯎ ꯁꯥꯐꯝꯗꯒꯤ ꯂꯧ ꯍꯥꯏꯗꫭ ꯑꯣ ꯀꯥꯔꯇꯨꯣꯟ ꯍꫭꯏꯗꯒꯤ ꯅꯠꯇꯕ ꯅꯠꯇ‌ꯦ ꯑꯩ ꯀꯥꯇꯣꯟ ꯍ‌ꯣꯏꯒꯤ ꯚꯥꯞ ꯇꯅꯤ ꯂꯩꯔꯤꯖ‌ꯦ ꯅꯠꯇꯦꯗꯥ ꯑꫭ ꯌꯦꯡꯉꯁꯤ ꯌꯦꯡꯉꯁꯤ ꯑꯗꯨꯗꯤ ꯒ꯭ꯌꯥꯟ ꯃ‌ꯦꯟꯒ ꯇꯥꯖꯗ‌ꯦ ꯍꯧꯖꯤꯛꯀꯥꯟꯁꯦ
ꯍꯌꯦꯡꯁꯦ ꯅꯣꯡ ꯇꯥꯕꯤꯗ꯭ꯔꯗꯤ ꯐꯅꯤꯌꯦ
ꯃꯣꯏ ꯄꯨꯡ ꯀꯌꯥ ꯋꯥꯏ ꯍꯥꯏꯔꯛꯀꯦ ꯍꯌꯦꯡ ꯍꯌꯦꯡꯗꯨ ꯄꯨꯡ ꯇꯔꯥꯗꯥꯏ ꯍꯥꯏꯞꯄꯅꯤꯅꯦ ꯍꯌꯦꯡꯗꫭ ꯅꯪꯁꯨ ꯆꯠꯂꯨꯁꯤꯗꯅ ꯑꯣ ꯌꯥꯏꯌꯦ ꯑꯩ ꯀ꯭ꯂꯥꯁ ꯍꯜꯂꯛꯑꯒ ꯑꯗꯨꯝ ꯀꯩꯅꯣ ꯇꯧꯔꯒꯦ ꯂꯥꯛꯑꯁꯨ ꯂꯥꯛꯑꯒꯦ ꯑꯗꯨꯝ ꯄꯨꯛ ꯇꯔꯥ ꯅꯪꯅꯕ ꯆꯠꯂ ꯂꯣꯏꯔꯦ ꯍꯣꯏ ꯑꯗꯨꯃꯥꯏꯅ ꯇꯧꯔꯒ ꯆꯠꯂꯨꯔꯖꯤ ꯑꯗꯨꯒ ꯑꯃꯨꯛ ꯄꯥꯎꯗꯣ ꯀꯃꯥꯏꯅ ꯇꯧꯔꯤ ꯌꯥꯔꯦ ꯌꯥꯔꯦ ꯌꯥꯗ꯭ꯔꯦ ꯌꯥꯗ꯭ꯔꯦ ꯑꯦ ꯌꯥꯗꯕꯩꯁꯨ ꯌꯥꯗꯕꯩ ꯊꯕꯛ ꯇꯧꯇꯥꯥꯅꯦ ꯑꯩꯈꯣꯏꯅ ꯁꯣꯏꯕ ꯅꯠꯇꯕꯅꯤꯅ ꯑꯗꯨꯅ ꯑꯩꯁꯨ ꯀꯩꯗ ꯑꯃ ꯃꯃꯤꯠ ꯊꯛꯏꯗꯣ ꯀꯃꯥꯏꯅ ꯇꯧꯔꯤꯅꯣꯁꯤꯅꯤ ꯃꯥꯏꯗꫭ ꯃꯤ ꯑꯃꯒꯤ ꯀꯦꯔꯤꯌꯔꯕꯨ ꯐꯥꯒꯤꯒꯤ ꯗꯥꯏꯞꯇ
ꯑꯦꯒ꯭ꯔꯤ ꯇꯥꯝꯃꯨꯕꯒꯤ ꯀꯩ ꯀꯥꯟꯅꯗꯣꯏꯅꯣ ꯃꯗꯨ ꯑꯗꯨꯅꯦ ꯍꯥꯏꯁꯦ ꯑꯃꯨꯛ ꯍꯟꯅꯁꯨ ꯀꯧꯀꯗꯧꯕꯁꯨ ꯅꯠꯇꯕꯗꯣ ꯑꯗꯨꯅꯦ ꯃꯊꯪ ꯀꯧꯔꯛꯄꯗꯗꯤ ꯑꯥ ꯑꯦꯁ ꯕꯥꯔ ꯑꯣꯏꯒ꯭ꯔꯅꯤ ꯑꯁ ꯄꯤꯔꯦꯗꯥ ꯇꯝ ꯃꯅꯤꯄꯨꯔꯒꯤ ꯊꯕꯛꯁꯦ ꯒ꯭ꯌꯥꯟ ꯃꯦꯟ ꯇꯥꯗ‌ꯦ ꯄꯩꯁꯥ ꯅꯝꯕ ꯉꯥꯛꯇ ꯆꯪꯕꯅꯤꯅꯅꯦ ꯊꯕꯛꯁꯨ ꯑꯗꯨꯝ ꯑꯗꯨꯒꯤ ꯈꯨꯖꯨ ꯃꯨꯖꯨꯗ ꯑꯗꯨꯝ ꯇꯧꯅ ꯂꯩ
ꯍꯟꯗꯛ ꯀꯩꯅꯣꯒꯤ ꯍꯥꯏꯗꯣꯛꯈꯤꯕꯗꯨꯁꯨ ꯒ꯭ꯌꯥꯟ ꯃꯦꯟ ꯇꯥꯈꯤꯗ꯭ꯔꯦꯅꯦ ꯑꯦꯝ ꯌꯨꯒꯤꯗꯨꯁꯨ ꯑꯗꯨꯒꯤꯗꯣ ꯃꯤꯗꯣ ꯑꯃꯨꯛꯀ ꯍꯦꯟꯅ ꯈꯟꯈꯔꯕꯅ‌ꯦ ꯎꯝ ꯀꯝꯕ ꯕꯦꯁ ꯀꯤꯅꯣ ꯈꯪꯗꯔꯦ
ꯑꯩꯈꯣꯏꯅ ꯊꯥꯕ ꯂꯣꯏꯔꯀꯥꯟꯗ ꯑꯦꯛꯖꯥꯝ ꯑꯃꯁꯨ ꯀꯧꯏꯗꯅ
ꯑꯩꯈꯣꯏꯅ ꯊꯥꯕ ꯃꯇꯝꯗ ꯑꯦꯛꯖꯥꯝ ꯑꯃꯥꯁꯨ ꯀꯧꯋꯤꯗꯅ ꯎ ꯑꯗꯨꯒꯤ ꯑꯗꯨꯒꯤ ꯀꯣꯟꯅ ꯊꯥꯕꯈꯩꯗꯣ ꯑꯣꯏꯔ ꯃꯥꯜꯂꯦꯗ ꯎꯝ ꯑꯗꯨꯗꯤ ꯑꯩꯈꯣꯏꯒꯤꯗꯣ ꯑꯗꯨꯝ ꯅꯝꯁꯤꯟꯈ꯭ꯔꯦꯅꯦ ꯑꯩꯈꯣꯏ ꯑꯗꯨꯗꯤ ꯑꯗꯨꯝ ꯃꯣꯏꯒꯤ ꯕꯣꯔꯥ ꯌꯣꯟꯕꯗ ꯌꯥꯎꯔꯝꯃꯅꯤ ꯑꯁ ꯐꯥꯒꯤ ꯇꯥꯍꯜꯂꯤꯉꯦ ꯊꯕꯛꯁꯦ ꯂꯨꯄꯥ ꯆꯥꯝꯃꯉꯥ ꯆꯥꯝꯃꯉꯥ ꯈꯣꯡꯉꯨꯔꯒꯥ
ꯂꯨꯄꯥ ꯆꯥꯝꯃꯉꯥ ꯆꯥꯝꯃꯉꯥ ꯆꯥ ꯆꯥꯝꯉꯥ ꯆꯥꯝꯃꯉꯥ ꯇꯧꯔꯒꯥ ꯂꯣꯏ ꯈꯣꯝꯃꯕ ꯏꯁ ꯆꯥꯝꯃꯉꯥ ꯂꯣꯏ ꯆꯥꯝꯉꯥ ꯌꯥꯎꯗꯔꯁꯨ ꯂꯨꯄꯥ ꯆꯍꯨꯝ ꯆꯍꯨꯝ ꯂꯧꯔꯒ ꯃꯤꯁꯦ ꯑꯔꫭꯏꯕꯤ ꯀꯧꯁꯤꯜꯂꯒ ꯂꯨꯄꯥ ꯆꯥꯍꯨꯝꯗꯤ ꯀꯥꯗꯪ ꯊꯥꯖꯔꯔꯣꯏ ꯂꯤꯁꯤꯡ ꯌꯧꯅꯔ ꯀꯥꯟꯁꯤꯗ
ꯆꯥꯝꯃꯉꯥ ꯆꯥꯝꯃꯉꯥ ꯑꯣꯏꯔꯦ ꯄꯨꯂꯤꯁꯅ ꯐꯥꯗꯣꯛ ꯍꯥꯟꯂꯕ ꯑꯃꯨꯛ ꯑꯗꯨꯒꯥ ꯄꯨꯂꯤꯁꯇꯥ ꯈꯔ ꯄꯤꯔ ꯊꫭꯛꯂꯥꯛꯑꯕ ꯑꯗꯨꯅ ꯑꯗꯨꯗꯒꯤ ꯈꯔꯗꯤ ꯂꯦꯝꯍꯧꯅꯤꯗꯅ ꯑꯦ ꯑꯗꯨꯒꯤꯗꯣ ꯍꯧꯖꯤꯛꯀꯥꯟ ꯇꯧꯅꯕ ꯃꯥꯜꯂꯤꯅꯦ ꯈꯔ ꯑꯗꯨꯒꯤꯅꯦ ꯊꯕꯛꯀꯨꯝꯕ ꯊꯥꯖꯤꯟꯕꯁꯤꯁꯨ ꯌꯥꯝ ꯂꯨꯔ ꯍꯧꯖꯤꯛꯁꯦ ꯑꯗꯨꯅꯦ ꯄ꯭ꯔꯥꯏꯚꯦꯠꯀꯤ ꯀꯩꯒꯤ ꯃꯣꯏ ꯈꯔ ꯃꯃꯤꯡ ꯄꯨꯡꯊꯣꯟ ꯊꯣꯟꯖꯤꯜꯂꯒ ꯄ꯭ꯔꯥꯏꯚꯦꯠ ꯂꯤꯃꯤꯇꯦꯠ ꯀꯥꯏꯅ ꯍꯥꯏꯖꯤꯜꯂꯒ ꯊꯕꯛꯀ ꯀꯧꯔꯤꯅꯦꯅ ꯇꯧꯔꯒ ꯃꯄꯥꯟ ꯂꯝꯗ ꯊꯕꯛ ꯇꯧꯗꯣꯏꯅꯦ ꯈꯣꯠꯇꯣꯏꯅꯦꯒꯥꯏꯅ ꯍꯥꯏꯖꯤꯜꯂꯒ ꯄꯩꯁꯥ ꯌꯥꯝ ꯀꯩꯅꯣ ꯇꯧꯅꯔꯤꯅꯦꯃꯤ ꯑꯩꯁꯨ ꯑꯗꯨꯒꯤ ꯏꯟꯇꯔꯚꯤꯌꯨ ꯑꯃꯗꯤ ꯌꯥꯎꯔꯝꯕꯅꯤ ꯈꯜꯂꯛꯗ꯭ꯔꯦ ꯑꯗꯨꯝ ꯑꯦ ꯀꯩꯅꯣꯒꯤ ꯍꯥꯏꯕꯗꯣ ꯀꯩꯕ ꯀꯩꯕ ꯏꯪꯂꯤꯁ ꯉꯥꯡꯕ ꯈꯣꯠꯄꯒꯤꯗ ꯍꯣꯏ ꯑꯗꯨꯒꯤꯗꯣ ꯑꯗꯨꯗꯒꯤ ꯑꯈꯟꯕ ꯅꯨꯄꯥꯗꯨꯁꯨ ꯑꯥ ꯀꯌꯥ ꯂꯤꯁꯤꯡ ꯌꯥꯡꯈꯩ ꯍꯥꯏꯕ꯭ꯔ ꯑꯗꯨ ꯑꯃꯨꯛ ꯊꯤꯌꯦꯌꯦ ꯃꯥꯒꯤ ꯇꯥꯛ꯭ꯁ ꯂꯥꯛꯅꯕ ꯑꯁ ꯀꯩ ꯆꯥꯟꯅꯔꯤꯒꯦ ꯑꯗꯨꯕꯣ ꯌꯦꯡꯉꯣ ꯑꯥ ꯄꯩꯁꯥ ꯂꯩ ꯇꯕꯩ ꯊꯕꯛ ꯁꯨꯖꯒꯦꯅ ꯍꯥꯏꯕ ꯄꯣꯠꯇꯨꯗ ꯑꯃꯨꯛ ꯄꯩꯁꯥ ꯄꯤꯌꯣ ꯑꯗꯨꯗꯤ ꯗꯤ ꯃꯣꯏ ꯐꯖꯗ꯭ꯔꯦ ꯑꯗꯨꯅ ꯑꯗꯨꯗ ꯑꯗꯨꯝ ꯌꯥꯗ꯭ꯔꯦꯗꯅ ꯎꯝ ꯑꯗꯨꯅꯦ ꯑꯗꯨꯒꯨꯝꯕ ꯀꯩ ꯄꯩꯁꯥ ꯃꯣꯏꯒꯤꯁꯨ ꯑꯗꯨꯒꯨꯝꯕ ꯐꯪꯕꯒꯤ ꯂꯝꯕꯤ ꯂꯩꯕꯩꯅꯤꯗ ꯃꯣꯏꯅ ꯑꯗꯨꯃꯥꯏꯅ ꯇꯧꯋꯤꯗꯨ ꯈꯪꯗꯦꯗ ꯄꯨꯟꯁꯤꯁꯦ ꯈꯗꯔꯛ ꯃꯗ꯭ꯔꯛꯇ ꯍꯤꯡꯉꯁꯤꯔ ꯈꯪꯗꯦ ꯎꯝ ꯐꯔꯦ ꯐꯔꯦ ꯑꯗꯨꯗꯤ ꯍꯌꯦꯡ ꯄꯥꯎ ꯐꯥꯎꯅꯔꯁꯦ ꯆꯠꯄꯒꯤꯗꯣ ꯍꯣꯏ ꯎꯝ ꯎꯝ ꯊꯝ ꯊꯝ ꯇꯧꯔꯒꯦ ꯎꯝ ꯊꯝ ꯊꯝ ꯑꯝ ꯊꯝꯕ ꯆꯠꯄ
ꯑꯣꯏ